ꯑꯗꯨꯅꯦ ꯑꯗꯨꯗꯨꯅꯅꯦ ꯑꯩꯅ ꯏ ꯁꯨ ꯇꯣꯡꯀꯥꯟ ꯏꯝꯐꯥꯜ ꯃꯅꯨꯡꯗꯅꯦ ꯃꯣꯏ ꯍꯥꯏꯕ ꯃꯇꯝꯗꯅꯦ ꯑꯇꯣꯞꯄ ꯑꯇꯣꯞꯄ ꯆꯠꯂꯝꯕ ꯗ꯭ꯔꯥꯏꯚꯔ ꯃꯌꯥꯝꯖꯤꯖꯨ ꯃꯣꯏꯖꯨ ꯊꯕꯛ ꯐꯪꯅꯗ꯭ꯔꯝꯅꯤꯅ ꯁꯨꯝꯗ ꯂꯣꯏ ꯑꯣꯟꯁꯤꯜꯂꯦ ꯑꯗꯨꯅ ꯏꯝꯕꯥꯥꯜ ꯃꯅꯨꯡꯗꯤ ꯏꯔꯤꯛꯁꯣꯒꯤ ꯏꯔꯤꯛꯁꯣ ꯉꯥꯇ ꯆꯦꯟꯕ ꯃꯇꯝꯗ ꯄꯩꯁꯥ ꯑꯝꯕꯧ ꯇꯥꯗꯦ ꯍꯥꯏꯌꯦꯕ
ꯑꯥ ꯑꯗꯨ ꯍꯥꯏꯔꯒꯅꯦ ꯃꯄꯥꯟ ꯂꯣꯝꯗꯗꯤ ꯒꯥꯔꯤ ꯊꯥꯎ ꯅꯨꯡꯒꯤ ꯊꯤꯡꯒ꯭ꯔꯦꯗꯅꯥ
ꯎꯝ
ꯑ ꯑ ꯀꯩꯅꯣꯒꯤ ꯑꯣꯏꯅ ꯇꯧ ꯍꯥꯏꯔꯦꯗꯅ ꯑꯦꯂꯦꯛꯇ꯭ꯔꯤꯛꯀꯤ ꯑꯣꯏꯅ ꯇꯧ ꯍꯥꯏ ꯍꯥꯏꯒ꯭ꯔꯦꯗꯅꯥ
ꯎꯝ
ꯑꯗꯩꯗꯤ ꯑꯈꯣꯏ ꯁꯤꯗꯗꯨ ꯊꯥꯎ ꯅꯨꯡꯗꯤ ꯋꯥꯅꯔꯦ ꯉꯍꯥꯟꯖꯨꯅꯦ ꯎꯝ ꯍꯥꯏꯗꯤ ꯏꯔꯤꯛꯁꯣ ꯊꯧꯕꯉꯩꯗꯣ ꯃꯣꯏꯗꯤ ꯄꯩꯁꯥꯗꯣ ꯊ꯭ꯔꯥꯢꯗꯤꯝ ꯎꯝ ꯀꯤ ꯀꯤ ꯏꯟꯅꯔ ꯂꯩꯔꯝ ꯆꯠꯐꯝꯗꯣ ꯂꯩꯇ꯭ꯔꯝꯃꯤꯅꯅꯦ ꯑꯗꯨꯌꯥꯝ ꯅꯛꯈ꯭ꯔꯕ ꯑꯩꯕꯧꯗꯅꯦ ꯂꯥꯛꯑꯣ ꯊꯤꯟꯕꯤꯔꯝꯃꯒꯦ ꯊꯤꯟꯕꯤꯔꯝꯃꯒꯦꯅ ꯍꯥꯏꯗꯤ ꯃꯥ ꯃꯣꯏ ꯅꯨꯡꯖꯨ ꯅꯨꯡꯉꯥꯏꯇ꯭ꯔꯦ ꯍꯥꯏꯗꯤ ꯉꯁꯤꯒꯤ ꯄꯩꯁꯥꯒ ꯑꯝꯇ ꯇꯥꯗ꯭ꯔꯦꯅ ꯑꯗꯣ ꯅꯨꯡꯁꯨ ꯅꯨꯡꯉꯥꯏꯇꯦ ꯃꯣꯏꯖꯨ ꯆꯞ ꯃꯥꯟꯅꯩ ꯑꯣꯇꯣ ꯍꯖꯤꯛ ꯌꯦꯡꯉꯣ ꯑꯣꯇꯣꯒꯤ ꯃꯍꯨꯠꯇ ꯏꯔꯤꯛꯁꯣ ꯂꯥꯛꯏꯅꯦ ꯑꯣꯇꯣ ꯊꯧꯕ ꯉꯩꯖꯨ ꯆꯞ ꯃꯥꯟꯅꯩ
ꯎꯝ
ꯂꯩꯇꯦꯗ
ꯍꯣꯏꯅꯦ ꯑꯣꯛꯇꯣꯗꯨꯕꯨꯗꯤ ꯃꯨꯠꯈꯤꯕꯅꯕꯁꯨ ꯐꯔꯦꯅꯗꯤ ꯈꯜꯂꯦꯕ ꯍꯥꯏꯗꯤ ꯑꯣꯛꯇꯣ ꯊꯧꯔꯝꯕꯁꯤꯡꯖꯦ ꯏꯔꯤꯛꯁꯣꯗ ꯂꯣꯏ ꯑꯣꯟꯊꯍꯟꯅꯤꯡꯉꯦꯕ ꯄꯣꯂꯨꯁꯟ ꯌꯥꯝ ꯊꯣꯛꯑꯦꯕ ꯑꯣꯛꯇꯣꯖꯦ
ꯍꯣꯏ ꯑꯗꯨꯕꯨꯗꯤ ꯐꯩ
ꯏꯂꯤꯁꯣ ꯁꯤꯅꯕꯨꯗꯤ ꯐꯔꯦꯕ ꯑꯗꯨꯗ ꯏꯔꯤꯛꯁꯣꯅ ꯂꯥꯞꯅ ꯆꯠ
ꯑꯁꯤꯅ ꯂꯩꯅꯔꯛꯏꯁꯤꯅ ꯁꯦꯂꯨꯟ ꯁꯦꯂꯨꯟ ꯐꯖꯅ ꯍꯥꯡꯀꯠꯅꯔꯦ ꯔꯦꯁꯇꯨꯔꯦꯟ ꯐꯖꯅ ꯍꯥꯡ ꯒꯠꯂꯦ ꯍꯧꯖꯤꯛ
ꯑꯗꯨꯝꯔꯣꯝꯗ ꯊꯥꯗꯔꯦ ꯍꯥꯏꯗꯤ ꯌꯥꯝꯅ ꯀꯦꯕ ꯃꯧꯕꯩ ꯂꯝꯕꯤꯗ ꯅꯨꯄꯤꯁꯤꯡꯁꯦ ꯌꯥꯝ ꯈꯨꯃꯥꯡ ꯆꯥꯎꯁꯤꯜꯂꯦꯕ ꯑꯦꯈꯣꯏꯁꯦ ꯅꯣꯔ ꯍꯥꯏꯗꯤ ꯋꯦꯁꯇ꯭ꯔꯟ ꯀꯜꯆꯔ ꯃꯇꯧ ꯇꯝꯗꯅ ꯑꯗꯨꯅꯅꯤ
ꯃꯣꯏ ꯂꯣꯏ ꯇꯧꯔꯦ ꯍꯧꯖꯤꯛ ꯍꯥꯏꯗꯤ ꯈꯔ ꯍꯦꯟꯅ ꯑ ꯂꯛꯖꯔꯤ ꯑꯣꯏꯕ ꯄꯣꯠꯇꯗꯤꯀꯣ ꯅꯨꯄꯤꯉꯩ ꯆꯪꯅꯤꯡꯉꯦꯕ ꯇꯥꯡꯒꯦꯔ ꯍꯣꯡꯒꯦꯔ ꯅꯠꯇ꯭ꯔꯣ ꯑꯗꯨꯗ ꯆꯪ ꯆꯪꯅꯅꯤꯡꯉꯦꯕ ꯑꯗꯩꯗꯤ ꯑ ꯑꯇꯥꯡꯕ ꯌꯥꯝ ꯂꯛꯖꯔꯤ ꯑꯣꯏꯕ ꯀꯥꯡꯕꯨꯗꯗꯤ ꯑꯃꯨꯛ ꯗ꯭ꯔꯦꯁꯁꯨ ꯑꯝ ꯈꯜꯂꯛꯇ꯭ꯔ
ꯎꯝ
ꯑꯗꯨꯒꯨꯝꯕꯗꯣ ꯆꯪꯅꯅꯤꯡꯉꯛꯄꯅꯦꯕ ꯑꯗꯩꯗꯤ ꯅꯨꯄꯥꯁꯨ ꯃꯉꯥꯏꯔꯦ ꯍꯧꯖꯤꯛꯇꯤ ꯅꯨꯄꯤꯁꯦ ꯂꯛꯖꯔꯤꯗ ꯈꯔ ꯉꯥꯎꯋꯦ ꯈꯪꯕꯒꯤ ꯑꯗꯣꯝꯕ ꯂꯣꯏ ꯄꯨꯁꯟꯅꯤꯡꯕꯗꯣ ꯑꯗꯨꯅꯅꯦ ꯍꯧꯖꯤꯛꯇꯤ ꯃꯣꯏꯁꯨ ꯀꯣꯛꯇꯨ ꯂꯩꯔꯛꯑꯝꯅꯤꯅ ꯑꯗꯩꯗꯤ ꯑꯆꯥ ꯑꯆꯥꯄꯣꯠ ꯑꯣꯏꯔꯣ ꯀꯔꯤꯃꯇ ꯑꯣꯏꯔꯣ ꯏꯁꯇꯥꯏꯜ ꯏꯁꯇꯥꯏꯜ ꯄꯨꯊꯣꯛꯇꯅ ꯀꯩꯗꯧꯗꯅ ꯑꯗꯣ ꯃꯍꯥꯎꯗꯤ ꯆꯞ ꯃꯥꯟꯅ ꯂꯩ ꯄꯣꯠꯇꯣ ꯈꯤꯇꯪ ꯁꯦꯝꯗꯣꯛ ꯁꯦꯝꯖꯤꯟ ꯇꯧꯅꯔꯒꯅꯦꯕ ꯄꯩꯁꯥ ꯃꯃꯟ ꯑꯥ ꯌꯧꯋꯤꯗꯣ ꯑꯗ ꯂꯣꯏ ꯀꯣꯠꯂꯦꯕ ꯅꯨꯄꯤꯉꯩꯒꯤꯅ ꯑꯃꯨꯛ
ꯀꯣꯠꯂꯦ ꯑꯗꯩ ꯁꯣꯄꯤꯡ ꯃꯣꯜ ꯍꯧꯖꯤꯛ ꯍꯥꯡꯗꯣꯛꯅꯩꯁꯦ ꯁꯣꯄꯤꯡ ꯃꯣꯜ
ꯌꯦꯡꯉꯣ ꯍꯧꯖꯤꯛ ꯑꯥ ꯕꯖꯥꯔꯉꯩꯁꯨ ꯑꯃꯨꯛ ꯀꯩꯅꯣ ꯐꯝꯕꯉꯩꯁꯨ ꯍꯧꯖꯤꯛꯇꯤ ꯃꯣꯏꯁꯨ ꯃꯊꯥ ꯁꯥꯟꯅꯔꯕꯅꯦ ꯏꯝꯐꯥꯜ ꯃꯅꯨꯡ ꯈꯠꯇꯅꯦ ꯈꯔ ꯐꯗꯣꯏꯕꯕꯨ ꯁ꯭ꯋꯥꯏ ꯃꯇꯦꯛ ꯃꯌꯥ ꯂꯩꯅꯩꯁꯤꯗꯤ ꯀꯩꯅꯣ ꯇꯧꯕꯗ ꯂꯣꯏꯅ ꯑ ꯚꯤ ꯁꯥꯜ ꯂꯣꯏ ꯂꯩꯒꯤꯕꯗꯒꯤ ꯃꯁꯤ ꯑꯃꯨꯛ ꯂꯣꯏꯅ ꯍꯧꯖꯤꯛ ꯏꯔꯥꯡ ꯊꯣꯛ ꯊꯣꯛ ꯇꯧꯔꯤꯁꯦ ꯑꯗꯨ ꯑꯁ ꯈꯟꯗꯦꯗ ꯄꯩꯁꯥ ꯇꯥꯡꯕꯝ ꯑꯕꯨ ꯂꯩꯇꯦ ꯁꯦꯂꯨꯟ ꯁꯦꯂꯨꯟꯁꯨ ꯃꯉꯥꯏꯔꯦ ꯍꯧꯖꯤꯛꯇꯤ ꯃꯦꯀꯞ ꯃꯁꯥ ꯃꯁꯥ ꯂꯣꯏꯅ ꯇꯝꯅꯔꯗ꯭ꯔ ꯍꯩꯅꯔꯗ꯭ꯔꯥ
ꯎꯝ
ꯍꯥꯟꯅ ꯇꯧꯅꯔꯝꯕꯗꯣ ꯑꯗꯩꯗꯤ ꯃꯁꯥ ꯍꯩꯅꯔꯝꯅꯤꯅ ꯍꯧꯖꯤꯛꯇꯤ ꯃꯤ ꯅꯦꯛꯅꯗ꯭ꯔꯦꯗꯅ ꯑꯗꯩꯗꯤ ꯄꯥ ꯅꯨꯡ ꯍꯥꯏꯔꯦ ꯐꯦꯁꯤꯌꯦꯜ ꯍꯥꯏꯔꯦ ꯂꯣꯏ ꯇꯝꯖꯟꯅꯔꯝꯅꯤꯅꯅꯦ ꯏꯁꯥ ꯏꯁꯥꯒꯤ ꯑꯣꯏꯅ ꯑꯥ ꯁꯦꯜꯂꯣꯟ ꯑꯣꯏꯅ ꯍꯥꯡꯅꯔꯛꯑꯒ ꯂꯣꯏꯅ ꯍꯧꯖꯤꯛ ꯁꯦꯂꯣꯟ ꯃꯆꯥ ꯃꯆꯥ ꯂꯣꯏ ꯂꯩꯔꯕꯅꯤꯅ ꯍꯥꯟꯅ ꯑꯔꯤꯕ ꯌꯥꯝ ꯐꯥꯎꯒꯤꯕ ꯉꯩꯅ ꯑꯃꯨꯛ ꯐꯔꯦ ꯃꯔꯛ ꯃꯌꯥ ꯂꯩꯍꯧꯕ ꯁꯜꯂꯣꯟꯗꯅ ꯑꯃꯨꯛꯅꯦꯕ ꯃꯨꯠꯂꯤꯁꯦ
ꯃꯥꯅꯦ ꯍꯧꯖꯤꯛꯀꯥꯟꯗꯤ ꯑꯩꯈꯣꯏꯐꯧꯗ ꯄꯩꯁꯥ ꯂꯩꯇꯕ ꯋꯥꯅꯤ ꯄꯩꯁꯥ ꯂꯩꯔꯗꯤ ꯃꯤꯉꯣꯟꯗ ꯂꯤꯁꯤꯡ ꯂꯤꯁꯤꯡ ꯄꯤꯔꯒ ꯀꯦꯊꯣꯛꯇꯣꯏ ꯌꯧꯔꯛꯄꯗꯤ ꯏꯁꯥꯅ ꯇꯝꯖꯟ ꯏꯁꯥꯅ ꯂꯨꯄꯥ ꯂꯤꯁꯤꯡ ꯇꯔꯥ ꯑꯃ ꯇꯔꯥꯎꯉꯥ ꯑꯃ ꯇꯤꯡꯊꯣꯛꯑꯒ ꯇꯝꯃꯨꯔꯒ ꯄꯨꯟꯁꯤ ꯆꯨꯞꯄꯒꯤ ꯄꯩꯁꯥ ꯁꯦꯕ ꯑꯣꯢꯕꯅ ꯐꯔꯦ ꯈꯟꯀꯅꯤꯕ
ꯃꯥꯅꯦ ꯄꯣꯠꯇꯨꯗꯤ ꯂꯩꯁꯜꯂ ꯃꯥꯡꯍꯧꯗꯧ ꯅꯠꯇꯦꯕ ꯑꯩꯈꯣꯏꯗ ꯑꯗꯨꯝ ꯍꯌꯦꯡꯋꯥꯏꯐꯧ ꯁꯤꯅ ꯌꯥꯍꯧꯔ ꯄꯣꯠꯅꯦꯕ ꯑꯩ ꯂꯨꯄꯥ ꯂꯤꯁꯤꯡ ꯑꯃ ꯀꯦꯒꯤꯕ ꯑꯗꯨꯗꯤ ꯅꯍꯥꯛ ꯃꯤꯅꯠ ꯀꯩꯅꯣꯅꯦ ꯄꯨꯡ ꯑꯃ ꯆꯨ ꯀꯩꯁꯨ ꯐꯥꯗꯧ ꯅꯠꯇꯦ
ꯑꯗꯨ ꯂꯣꯏꯍꯧꯔꯅꯤ
ꯌꯥꯝ ꯁꯤꯡꯅꯔꯛꯑꯦꯕ ꯑꯗꯩꯗꯤ ꯐꯦꯁꯤꯌꯦꯜ ꯇꯧꯕ ꯈꯣꯠꯄꯁꯤꯁꯨ ꯍꯧꯖꯤꯛ ꯇꯝꯃꯕꯅꯤꯅ ꯄꯥ ꯊꯥꯕ ꯈꯣꯠꯄꯁꯦ ꯍꯣꯏ ꯅꯣꯏꯒꯤ ꯄꯣꯠ ꯆꯩꯩ ꯃꯌꯥꯝꯅ ꯂꯩꯁꯤꯜꯂꯒ ꯑꯩꯈꯣꯏꯅ ꯄ꯭ꯔꯣꯐꯦꯁꯟ ꯑꯃ ꯑꯣꯏꯅ ꯆꯠꯀꯗꯕ ꯅꯠꯇꯕꯅꯦ ꯃꯥꯡꯉꯦ ꯍꯥꯏꯕ ꯋꯥꯅꯦꯕ ꯑꯗꯨꯏ ꯇꯥꯔꯒꯁꯨ ꯍꯩꯕ ꯃꯤꯅ ꯌꯥꯝ ꯈꯜꯂꯦꯕ
ꯑꯗꯨꯅꯦ ꯍꯧꯖꯤꯛꯇꯤ ꯈꯨꯖꯤꯟꯗꯣ ꯌꯦꯡꯉꯨꯅꯦ ꯍꯧꯖꯤꯛ ꯅꯨꯄꯤꯉꯩ ꯈꯨꯖꯤꯟ ꯍꯥꯠꯇꯕ ꯅꯨꯄꯤ ꯑꯝꯇ ꯂꯩꯇ꯭ꯔꯦ ꯂꯣꯏ ꯍꯥꯞꯄꯦ ꯈꯣꯡ ꯈꯨꯠꯇꯥꯒꯤ ꯂꯣꯏ ꯍꯥꯞꯄꯦ ꯑꯗꯩꯗꯤ ꯍꯧꯖꯤꯛꯇꯤ ꯌꯦꯡꯉꯨꯅꯦ ꯄꯤꯁꯨꯝꯐꯧꯗ ꯄꯔꯃꯤꯅꯦꯟꯒꯤ ꯂꯥꯛꯄꯩ ꯄꯤꯁꯨꯝ ꯈꯨꯊꯥ ꯊꯥꯔꯛꯑꯦ ꯊꯥꯔꯗ꯭ꯔꯥ ꯑꯥꯏꯔꯦꯟꯅꯕꯨꯛ ꯊꯥꯒꯠꯂꯦ ꯑꯗꯩꯗꯤ ꯆꯤꯡꯒꯤꯁꯨ ꯂꯣꯏ ꯁꯦꯝꯒꯠꯂꯦ ꯑꯗꯨꯗꯤ ꯁꯤꯗꯗꯤ ꯅꯨꯄꯤꯁꯦꯄ ꯐꯖꯕꯔꯣꯝ ꯆꯠꯅꯔꯛꯑꯕꯃꯤꯅ ꯐꯖꯅꯤꯡꯕꯅꯤꯅ ꯄꯩꯁꯥꯗꯣ ꯑꯣꯔ ꯑꯣꯔꯣ ꯍꯩꯊꯔꯛꯑꯦ ꯁꯤꯗꯗꯤ
ꯃꯥꯅꯦ
ꯃꯦꯀꯞꯀꯨꯝꯕ ꯀꯩꯒꯨꯝꯕ ꯁꯦꯂꯨꯟꯒꯨꯝꯕꯅ ꯑꯗꯝ ꯍꯦꯟꯅ ꯀꯥꯟꯅ ꯈꯜꯂꯦꯕ ꯁꯤꯗꯅ ꯑꯃꯨꯛ ꯑꯇꯣꯞꯄ ꯖꯣ ꯑꯇꯣꯞꯄ ꯖꯣꯕꯇꯗꯤ ꯀꯌꯥ ꯍꯧꯔꯤꯁꯦꯀꯣ ꯄꯤꯏꯉꯩꯁꯦ ꯍꯧꯖꯤꯛꯁꯦꯀꯣ ꯁꯨꯝ ꯃꯣꯏꯁꯨ ꯄꯩꯁꯥ ꯇꯥꯐꯝꯁꯦ ꯈꯪꯉꯝꯅꯤꯅ ꯏꯟꯁꯇꯥꯒꯨꯝꯕ ꯑꯦ ꯕꯤꯒꯨꯝꯕꯗ ꯃꯣꯏꯅ ꯑꯃꯨꯛ ꯚ꯭ꯌꯨ ꯚꯌꯨ ꯀꯩꯀꯥꯁꯦ ꯈꯔ ꯈꯣꯝꯃ ꯈꯣꯠꯂ ꯄꯩꯁꯥꯁꯦ ꯑꯗꯣꯝꯗ ꯇꯥꯅꯕꯁꯨ ꯇꯧꯅꯔꯦꯕ ꯅꯨꯄꯤ ꯃꯁꯛ ꯈꯔ ꯍꯦꯟꯅ ꯐꯖꯕ ꯀꯥꯡꯕꯨ ꯑꯣꯏꯅ ꯑꯃꯨꯛ ꯑꯗꯣꯝ ꯅꯨꯃꯤꯠꯅꯥ ꯑꯃꯨ ꯄꯩꯁꯥ ꯇꯥꯟꯕ
ꯄꯦꯖ ꯍꯥꯡꯇꯣꯛꯑꯒ ꯐꯣꯂꯣꯋꯔ ꯀꯩꯀꯥ ꯈꯣꯝꯃꯒ ꯈꯪꯗꯦ ꯍꯧꯖꯤꯛꯀꯤ ꯃꯇꯝꯌꯤꯒꯤ ꯑꯃꯨꯛ ꯍꯥꯏꯗꯤ ꯊꯕꯛ ꯇꯧꯕꯒꯤ ꯃꯌꯣꯟꯗꯤ ꯁꯨꯝꯅ ꯑꯣꯟꯁꯤꯟꯈꯔꯦꯕ ꯄꯩꯁꯥ ꯊꯣꯛꯄꯩ ꯂꯝꯕꯤꯁꯦ
ꯂꯦ ꯍꯥꯏꯗꯤ ꯈꯔ ꯂꯛꯖꯔꯤ ꯂꯥꯏꯞ ꯏꯁꯇꯥꯏꯜ ꯈꯔ ꯄꯥꯝꯕꯉꯩꯗ ꯑꯃꯨꯛ ꯁꯤꯗ ꯑꯣꯟꯁꯤꯜꯂꯗ꯭ꯔꯥ ꯑꯗꯨꯒ ꯆꯨꯝꯅ ꯏꯃꯨꯡꯒꯤ ꯀꯩꯀꯥ ꯄꯨꯕ ꯍꯥꯏꯗꯤ ꯌꯥꯝ ꯀꯩꯅꯣ ꯇꯧꯅꯤꯅ ꯑꯃꯨꯛ ꯐꯤꯁꯥ ꯂꯣꯟꯁꯥ ꯑꯗꯩꯗꯤ ꯁꯤꯒꯨꯝꯕꯗ ꯑꯃꯨꯛ ꯆꯠꯄ ꯇꯧꯔꯤꯁꯦ ꯑꯩꯅ ꯍꯧꯖꯤ ꯏꯁꯀꯤꯟ ꯀꯦꯌꯔꯒꯤ ꯄꯣꯠꯐꯥꯎꯗ ꯑ ꯑꯥ ꯌꯧꯔꯦ
ꯈꯪꯗꯦ ꯑꯩꯈꯣꯏ ꯅꯨꯄꯤꯁꯤꯡꯁꯦ ꯍꯣꯏ ꯃꯥ ꯄꯔ ꯇꯧꯕꯩꯒꯤ ꯆꯥꯡꯗꯥꯗꯤ ꯅꯨꯄꯥꯗꯩ ꯅꯨꯄꯤꯅꯗ ꯇꯝꯕꯩꯆꯥꯡ ꯌꯥꯝ ꯍꯦꯟꯀꯠꯂꯦꯕꯀꯣ ꯑꯗꯧ ꯇꯔꯒꯁꯨ ꯑꯥ ꯂꯩꯥꯏꯔꯛꯁꯦ ꯈꯔ ꯇꯝꯃꯨꯔꯒ ꯑꯗꯨꯝ ꯉꯝꯗꯦꯛꯇ ꯃꯥꯏ ꯑꯣꯟꯁꯤꯜꯂꯦꯕ ꯍꯥꯏꯗꯤ ꯃꯍꯩ ꯆꯥꯅꯕ ꯆꯥꯎꯅꯕ ꯈꯣꯠꯅꯕ ꯐꯪꯗꯦ ꯀꯩꯅꯣ ꯁꯔꯀꯥꯔꯒꯤ ꯊꯕꯛ ꯊꯧꯔꯝꯁꯤꯡꯁꯤꯗ ꯑꯩꯈꯣꯏꯅ ꯄꯥꯏꯍꯧꯅꯕ ꯍꯣꯠꯅꯗ꯭ꯔꯦꯕ ꯋꯥꯟꯔꯝꯅꯤꯅ ꯀꯣꯏ ꯑꯗꯨꯃꯥꯏꯅ ꯄꯩꯁꯥ ꯇꯥꯉꯕ ꯅ ꯊꯥꯒꯤ ꯈꯜꯂ ꯑꯗꯨꯝꯅ ꯑꯌꯥꯝꯕ ꯂꯣꯏ ꯆꯠꯅꯔꯦ
ꯉꯥꯍꯟ ꯋꯥꯏꯗꯤ ꯅꯨꯄꯤꯉꯩꯁꯦ ꯑꯦ ꯂꯥꯏꯔꯤꯛꯁꯤꯐꯥꯎ ꯇꯝꯃꯒ ꯁꯤꯕꯨ ꯏꯜꯂꯒ ꯗꯣꯛꯇꯔ ꯑꯗꯨ ꯑꯗꯥꯅ ꯊꯕꯛꯁꯦ ꯑꯆꯧꯕꯗ ꯈꯟꯅꯔꯝꯃꯦ ꯍꯧꯖꯤꯛꯅ ꯇꯨꯋꯐ ꯍꯦꯛ ꯂꯣꯏꯈ꯭ꯔꯕ ꯀ꯭ꯔꯌꯨ ꯊꯥꯖꯟꯈ꯭ꯔꯣ ꯅꯔꯁ ꯊꯥꯖꯟꯈ꯭ꯔꯣꯅ ꯆꯠꯍꯟꯈ꯭ꯔꯦ ꯑꯗꯩꯗꯤ ꯈꯔꯅ ꯃꯦꯀꯞ ꯊꯥꯖꯤꯟꯈ꯭ꯔꯦ ꯃꯥꯥꯏ ꯃꯥꯒꯤ ꯄꯩꯁꯥꯒꯤ ꯂꯝꯕꯤꯗꯣ ꯍꯥꯏꯗꯤ ꯒ꯭ꯔꯦꯖꯨꯋꯦꯁꯟ ꯇꯝꯅꯤ ꯒ꯭ꯔꯦꯖꯨꯋꯦꯁꯟ ꯇꯝꯃꯒ ꯑꯩꯈꯣꯏꯁꯦ ꯐ꯭ꯔꯤꯗ ꯂꯩ ꯍꯥꯏꯕꯒꯤ ꯄꯣꯠꯇ ꯂꯥꯛꯑꯦꯕ ꯐ꯭ꯔꯤꯇ ꯂꯛꯑꯦ ꯂꯩꯔꯦ ꯑꯗꯨꯏꯗꯤ ꯐ꯭ꯔꯤꯗ ꯂꯩꯗꯧ ꯁꯣꯛꯄꯨꯗꯤ ꯄꯩꯁꯥ ꯇꯥꯍꯟꯈꯤꯕ ꯐꯩꯌꯦꯅ ꯈꯟꯅꯔꯒ ꯃꯤꯁꯨ ꯍꯧꯖꯤꯛꯇꯤ ꯂꯣꯏꯅ ꯇꯧꯅꯔꯦ ꯉꯥꯍꯥꯋꯥꯢꯅ ꯑꯃꯨꯛ ꯖꯦꯅꯦꯔꯦꯜ ꯂꯥꯏꯟꯗ ꯉꯥꯛꯇꯅꯦ ꯆꯠꯅꯍꯟꯔꯃꯤꯁꯦ ꯒ꯭ꯔꯦꯖꯨꯔꯦꯁꯜ ꯂꯣꯏꯁꯜꯂꯒꯅꯦꯕ ꯊꯕꯛ ꯊꯥꯅꯔꯤꯗꯣ
ꯉꯥꯅꯦ ꯑꯗꯩꯗꯤ ꯗꯤꯖꯥꯏꯅꯔ ꯍꯧꯖꯤꯛꯇꯤ ꯕ꯭ꯂꯥꯎꯁ ꯇꯨꯕꯒꯤ ꯗꯤꯖꯥꯏ ꯆꯠꯂꯣ ꯑꯁ ꯈꯪꯗꯦꯗ ꯑꯧꯄꯧ
ꯑꯗꯨꯗꯅꯦ ꯑꯩꯈꯣꯏꯅꯅꯦ ꯍꯧꯖꯤꯛ ꯑꯩꯈꯣꯏꯅꯕꯨ ꯀꯩꯅꯣ ꯇꯧꯖꯗꯕꯩ ꯇꯧꯕ ꯋꯥꯅꯦꯕꯀꯣ ꯑꯥ ꯍꯧꯖꯤꯛ ꯅꯨꯄꯤꯖꯨ ꯑꯅꯝꯕꯅ ꯍꯦꯟꯋꯥꯛꯇ ꯐꯖ ꯐꯖ ꯃꯅ ꯃꯣꯏꯅ ꯄꯥꯝꯃꯤꯖꯦ ꯅꯨꯄꯤꯉꯩꯒꯤꯁꯤꯡꯁꯦ ꯇꯥꯡꯒꯦꯔ ꯀꯩꯗꯧꯒꯦꯔ ꯑꯗꯨꯗ ꯀꯩꯁꯨ ꯃꯟꯇꯤꯛꯅꯕ ꯅꯠꯇꯦꯗꯅ
ꯎꯝ
ꯍꯦꯟꯋꯥꯛꯇ ꯐꯖꯅ ꯍꯩꯔꯕ ꯑꯗꯩꯗꯤ ꯕ꯭ꯂꯥꯎꯁ ꯑꯃꯗ ꯄꯩꯁꯥ ꯀꯣꯠꯄ ꯌꯥꯔꯤꯖꯦ ꯎꯝ ꯑꯩꯈꯣꯏ ꯍꯦꯟꯋꯥꯛꯇꯨꯢ ꯃꯇꯨꯡ ꯏꯟꯅ ꯄꯩꯁꯥ ꯂꯧꯗ꯭ꯔꯥ
ꯑꯣ
ꯂꯨꯄꯥ ꯂꯤꯁꯤꯡ ꯃꯉꯥ ꯇꯔꯨꯛꯀ ꯂꯧꯕ ꯕ꯭ꯂꯥꯎꯁ ꯂꯩꯔꯤꯅꯦ ꯐꯖꯅ ꯊꯥꯗꯔꯗꯤ ꯑꯗꯩꯗꯤ ꯍꯧꯖꯤꯛꯇꯤ ꯃꯣꯗꯦꯜ ꯊꯣꯛꯏꯕ ꯀꯗꯧꯔꯤꯕ ꯃꯌꯥꯝꯁꯤꯒꯤ ꯃꯣꯏꯒꯤ ꯇꯣꯉꯥꯟꯕ ꯗ꯭ꯔꯦꯁ ꯍꯥꯏꯗꯤ ꯃꯣꯏꯗꯤ ꯑꯍꯣꯡꯕ ꯁꯦꯠꯂꯛꯄ ꯅꯠꯇꯦ ꯑꯇꯥꯡ-ꯑꯇꯥꯡ ꯁꯦꯠꯂꯛꯢꯅꯦ ꯑꯗꯨꯒꯨꯝꯕꯒꯤ ꯇꯣꯉꯥꯟꯅ ꯇꯧꯔꯛꯏꯝꯅꯦ ꯑꯗꯨꯗ ꯄꯩꯁꯥꯗꯣ ꯂꯣꯏꯅꯁꯨ ꯂꯩꯅꯩ ꯍꯧꯖꯤꯛꯇꯤ ꯃꯤꯁꯤꯡꯖꯦ ꯍꯥꯏ ꯋꯥꯅꯦꯕ ꯍꯧꯖꯤꯛ ꯃꯤꯉꯤꯒꯩꯗꯣ ꯑꯅꯝꯕꯅꯅꯦ ꯑꯗꯨꯝ ꯑꯥ ꯒ꯭ꯔꯦꯖꯨꯌꯦꯁꯟꯗꯒ ꯇꯣꯛꯅꯔꯤꯕ ꯈꯔ ꯂꯥꯏꯔꯤꯛ ꯈꯔ ꯂꯣꯏꯁꯤꯜꯂꯒ ꯐꯠ-ꯐꯠ ꯇꯣꯛꯅꯩꯁꯦ ꯊꯕꯛ ꯍꯥꯏꯗꯤ ꯁꯤꯗꯗꯤ ꯒꯚꯔꯃꯦꯟ ꯖꯣꯕ ꯍꯥꯏꯖꯕ ꯋꯥꯅꯦ ꯒꯔꯃꯦꯟ ꯖꯣꯕꯇꯣ ꯊꯕꯛꯇꯣ ꯌꯥꯝ ꯋꯥ-ꯋꯥ ꯀꯧꯕꯅꯤꯅ ꯄꯩꯁꯥ ꯇꯥꯜꯍꯧꯕꯅ ꯐꯩ ꯈꯜꯂꯒ ꯄꯩꯁꯥꯗ ꯂꯣꯏ ꯆꯪꯅꯕ
ꯑꯥ
ꯑꯗꯨꯅꯦ ꯑꯩꯈꯣꯏꯖꯨ ꯃꯉꯥꯏ ꯆꯞ ꯃꯥꯟꯅ ꯂꯩꯔꯤ ꯑꯗꯨꯝ ꯑꯗꯨꯝ ꯉꯥꯎꯆꯠꯅꯔꯤꯁꯤꯅꯦ ꯈꯪꯗꯦꯗ ꯍꯥ
ꯒꯣꯚꯔꯃꯦꯟ ꯖꯣꯕꯁꯤꯡꯖꯤꯖꯨ ꯈꯪꯗꯦ ꯇꯧꯕꯩ ꯂꯥꯏꯔꯤꯛ ꯂꯥꯏꯁꯨ ꯍꯩꯕ ꯃꯤꯅ ꯌꯥꯝꯈꯠ ꯂꯛꯑꯦ ꯊꯕꯛ ꯑꯦ
ꯑꯗꯨꯅꯦ
ꯢꯕꯦꯝꯃꯥ ꯑꯩꯅ ꯅꯍꯥꯟ ꯍꯥꯏꯔꯕꯗꯣ ꯖꯦꯕꯤ ꯖꯨꯁ ꯕꯥꯔꯒꯤ ꯑꯦꯁꯇꯥꯞ ꯀꯧꯋꯦꯅ ꯆꯠꯂꯨꯔꯒ ꯑꯩꯈꯣꯏꯗꯤ ꯑꯆꯥꯥꯄꯣꯠ ꯆꯥꯔꯤꯕꯣꯏ ꯅꯤꯡꯉꯤ ꯏꯕꯦꯝꯃ ꯑꯗꯨꯗꯅꯦ ꯒ꯭ꯔꯖꯨꯑꯦꯁꯟ ꯇꯝꯃꯤꯕ ꯈꯣꯠꯂꯤꯕ ꯃꯌꯥꯝ ꯑꯃ ꯈꯨꯌꯥꯝ ꯑꯃꯅꯤ ꯑꯗꯨꯁꯨ ꯀꯩꯅꯣ ꯗꯤꯁꯋꯥꯁꯔꯒꯨꯝꯕ ꯑꯗꯨꯒꯨꯝꯕꯒꯤ ꯀꯩꯁꯨꯌꯥꯝ ꯆꯥꯎꯕꯁꯨ ꯅꯠꯇꯕ ꯖꯦꯅꯣ ꯕꯥꯔ ꯃꯆꯥꯗꯨꯒꯤꯗꯃꯛꯇ ꯂꯥꯛꯏ ꯃꯌꯥꯝꯗꯣ
ꯏꯁꯦꯗꯤ ꯀꯩꯅꯣ ꯇꯧꯋꯤꯍꯦ ꯅꯨꯄꯤꯉꯩꯅꯅꯦ ꯍꯧꯖꯤꯛꯁꯦꯀꯣ ꯍꯣꯇꯦꯜ ꯃꯦꯅꯦꯖꯃꯦꯟꯒꯤ ꯂꯣꯏ ꯆꯪꯉꯦ ꯅꯨꯄꯤꯉꯩꯖꯤꯡꯖꯦ
ꯑꯥ
ꯀꯤꯠꯆꯟꯒꯤ ꯂꯩꯕ ꯑꯗꯩꯗꯤ ꯑ ꯄꯨꯊꯣꯛꯄꯒꯤ ꯑꯗꯨ ꯑ ꯗꯥꯒꯤ ꯂꯣꯏ ꯑꯗꯨ ꯂꯣꯏ ꯅꯨꯄꯤꯉꯩ ꯍꯥꯏꯗꯤ ꯀꯦꯔꯖꯨ ꯀꯦꯔꯥ ꯃꯧꯔꯒ ꯋꯥ ꯊꯕꯛꯇꯣ ꯋꯥꯕꯗꯣ ꯋꯥꯗꯝ ꯐꯩ ꯈꯜꯂꯦꯕ ꯀꯦꯔꯥ ꯃꯧꯔꯒ ꯋꯥꯅꯤꯡꯗꯕ ꯊꯕꯛꯇꯨꯅ ꯐꯩꯌꯦꯅ ꯄꯩꯁꯥꯁꯨ ꯑꯗꯨꯝ ꯌꯥꯝꯅ ꯐꯪꯕꯅ ꯑꯃꯥꯏ ꯂꯩꯅꯅꯤꯡꯕꯅꯤꯅ ꯑꯗꯩꯗꯤ ꯃꯣꯏꯗꯤ ꯍꯥꯏꯕ ꯋꯥꯅꯦ ꯍꯣꯇꯦꯜ ꯃꯦꯅꯦꯖꯃꯦꯟꯒꯤꯁꯨ ꯀꯦꯔꯛꯏꯅꯦ ꯅꯥꯜꯂꯛꯢꯅꯦ ꯀꯩꯅꯣꯒꯨꯝꯕꯅꯦ ꯍꯥꯏꯕ ꯀ꯭ꯔꯤꯌꯨꯒꯨꯝꯕꯅꯦꯕ ꯃꯣꯏꯖꯨ
ꯃꯥꯅꯦ ꯃꯣꯏꯅ ꯔꯤꯛꯁ ꯆꯥꯎꯗꯦ ꯍꯥꯢ ꯋꯥꯅꯦ
ꯃꯥꯅꯦ ꯅꯥꯟꯗꯕ ꯌꯥꯕ ꯅꯠꯇꯦ ꯑꯗꯩꯗꯤ ꯃꯣꯏꯒꯤꯗꯤ ꯐ ꯀꯁꯇꯃꯔꯗꯣ ꯐꯖꯅ ꯃꯣꯏꯒꯤ ꯋꯥꯉꯥꯡ ꯁꯉꯥꯡ ꯀꯩꯀꯥꯗ ꯆꯤꯡꯖꯜꯍꯟꯂꯤꯅꯤꯗꯥꯅ ꯑꯗꯩꯗꯤ ꯃꯣꯢꯗꯤ ꯀꯦꯔꯛ ꯇꯕ ꯌꯥꯔꯣꯏ ꯃꯣꯏꯖꯨ ꯑꯗꯩꯗꯤ ꯃꯅꯝ ꯅꯨꯡꯁꯤꯍꯟꯗꯕ ꯌꯥꯔꯣꯏ ꯁꯦꯠꯂꯤꯕ ꯆꯥꯔꯤꯕ ꯗ꯭ꯔꯦꯁ ꯅꯨꯡ ꯀꯩꯀꯥ ꯎꯝ ꯁꯤ ꯄꯩꯁꯥꯗꯤ ꯍꯥꯏꯋꯥꯅꯦ ꯈꯔ ꯇꯣꯂꯣꯞ ꯆꯥꯎꯕ ꯃꯤꯗꯕꯨ ꯈꯔ ꯐꯕ ꯋꯥꯅꯦ ꯃꯔꯛ ꯃꯌꯥ ꯇꯧꯕ ꯃꯤꯗꯤ ꯏꯁꯥꯢ ꯐꯪꯉꯛꯏ ꯇꯣꯂꯣꯞꯁꯦ ꯇꯪꯈꯥꯏ ꯑꯃꯗꯤ ꯅꯨꯄꯤꯒꯤꯗꯤ ꯃꯦꯀꯞꯇꯅꯦ ꯆꯠꯂꯛꯇꯣꯏꯁꯦ
ꯑꯗꯨꯅ ꯇꯪꯈꯥꯏ ꯑꯃꯅ ꯃꯤ ꯑꯁꯤꯗꯚꯧꯗꯅꯦ ꯁꯤ ꯏꯁꯥꯒꯤ ꯈꯣꯔꯁ ꯁꯤꯅꯉꯥꯏ ꯂꯩꯍꯧꯗꯕ ꯃꯤꯖꯨ ꯌꯥꯎꯔꯤꯅꯦꯕ
ꯑꯗꯨꯕꯨꯕꯨ ꯃꯄꯥꯟ ꯂꯝ ꯑꯥ ꯃꯅꯤꯄꯨꯔꯗ ꯂꯩꯔꯒ ꯂꯤꯁꯤꯡ ꯃꯉꯥ ꯆꯥꯕꯅ ꯃꯄꯥꯟ ꯂꯝ ꯂꯩꯔꯒ ꯂꯤꯁꯤꯡ ꯇꯔꯥ ꯆꯥꯕꯒ ꯃꯥꯟꯅꯩ ꯍꯥꯏꯅꯤ ꯀꯩꯅꯣ
ꯎꯝ ꯑꯥ ꯃꯄꯥꯟꯂꯝꯒꯤꯗꯤ ꯑꯃꯨꯛ ꯑꯩ ꯏꯁꯥꯅ ꯂꯩꯕ ꯔꯦꯟꯀꯤ ꯄꯩꯁꯥꯗꯨ ꯑꯃꯨꯛ ꯊꯤꯔꯛꯀꯅꯤ ꯄꯩꯁꯥꯁꯨ ꯔꯦꯟ ꯑꯥꯒꯤꯗꯤ ꯑꯃꯨꯛ ꯔꯦꯟꯖꯦ ꯄꯩꯁꯥꯗꯤ ꯄꯤꯛꯇꯦꯗꯅ ꯆꯥꯎꯅ ꯆꯥꯎꯅ ꯊꯤꯔꯤꯅꯦ ꯑꯗꯨꯁꯨ ꯊꯤꯔꯛꯏꯅꯤ ꯍꯣꯏꯅꯦ ꯑꯁ ꯈꯪꯗꯦꯗ ꯍꯧꯖꯤꯛꯀꯥꯟ ꯄꯩꯁꯥ ꯇꯥꯟꯕ ꯌꯥꯝ ꯋꯥꯔꯦꯗ ꯇꯥꯟꯐꯝ ꯂꯩꯇ꯭ꯔꯦꯕ ꯍꯥꯏꯗꯤ ꯊꯕꯛꯁꯦ ꯀꯤꯛ ꯀꯤꯛ ꯀꯤꯛ ꯏꯟꯅꯔ ꯂꯩꯅꯔꯕꯅꯤꯅ ꯍꯧꯖꯤꯛꯀꯥꯟ ꯅꯨꯄꯤꯉꯩ ꯀꯩꯅꯣꯒꯤ ꯑꯩꯈꯣꯏꯒꯤ ꯇꯝꯃꯤꯟꯅꯕ ꯀꯩꯀꯥ ꯈꯣꯠ ꯀꯥꯗꯣ ꯑꯩꯈꯣꯏꯅꯕꯨ ꯍꯧꯖꯤꯛ ꯊꯦꯡꯗꯍꯧꯔꯤꯅꯤꯅ ꯑꯃꯔꯣꯝꯗꯗꯤ ꯃꯣꯏꯒꯤꯅ ꯑꯃꯨꯛꯅꯦ ꯇꯨꯌꯦꯐ ꯍꯦꯛ ꯂꯣꯏꯔꯛꯄꯗꯒꯤ ꯃꯣꯏꯗꯤ ꯕꯣꯠ ꯗꯤ ꯃꯁꯥꯁ ꯑꯗꯩꯗꯤ ꯁꯦꯂꯨꯟꯗꯅꯦ ꯃꯄꯥꯟ ꯂꯝꯗ ꯂꯣꯏ ꯄꯨ ꯄꯨ ꯂꯥꯛꯅꯔꯕ ꯃꯤ ꯉꯥꯛꯇ ꯑꯣꯏ ꯂꯩꯔꯝ ꯅꯣꯂꯦꯖꯁꯦ ꯂꯣꯏ ꯐꯪꯒꯅꯦ ꯍꯥꯏꯗꯤ ꯃꯣꯏ ꯑꯥꯗ ꯄꯩꯁꯥꯁꯨ ꯁꯤꯗꯅ ꯄꯤꯛ ꯑꯦ ꯑꯥꯗꯅ ꯆꯥꯎꯋꯦꯕ ꯊꯕꯛ ꯇꯧꯕꯒꯤꯗꯤ ꯁꯦꯂꯣꯡꯒꯨꯝꯕ ꯑꯣꯢꯕꯅꯤꯅ ꯑꯥꯗꯅ ꯐꯩ ꯍꯥꯏꯌꯦꯕꯀꯣ ꯑꯗꯨꯒ ꯄꯩꯁꯥꯁꯦ ꯃꯣꯏꯅ ꯑꯃꯨꯛ ꯑꯥꯗ ꯆꯥꯎꯅ ꯆꯥꯎꯅ ꯐꯪꯉꯛꯑꯒ ꯅꯣꯂꯦꯖꯁꯨ ꯇꯥꯟꯖꯜꯂꯒ ꯁꯤꯗ ꯏꯁꯥꯒꯤ ꯇꯧ ꯌꯥꯢꯗꯅ ꯁꯝꯒꯤ ꯑꯗꯩꯗꯤ ꯑꯥ ꯐꯦꯁꯤꯌꯦꯜꯒꯤ ꯕꯣꯗꯤ ꯃꯁꯥꯁꯀꯤ ꯑꯗꯩꯗꯤ ꯑꯥ ꯀꯔꯤ ꯀꯔꯤ ꯊꯦꯔꯥꯄꯤ ꯅꯨꯡꯉꯥꯄꯤ ꯌꯥꯝ ꯌꯥꯎꯕꯅꯦ ꯃꯣꯏꯗꯤ ꯂꯣꯏ ꯂꯣꯏ ꯂꯥꯛꯑꯦ ꯑꯗꯣ ꯇꯨꯌꯦꯜꯞ ꯂꯣꯏꯕ ꯑꯉꯥꯡꯅꯤ ꯌꯦꯡꯉꯣ ꯇꯨꯌꯦꯜ ꯂꯣꯏꯕ ꯑꯉꯥꯡ ꯃꯣꯏ ꯍꯧꯖꯤꯛ ꯍꯩꯔꯗꯤ ꯃꯣꯏ ꯍꯧꯖꯤꯛ ꯄꯩꯁꯥ ꯇꯥꯥꯟꯕꯩ ꯂꯝꯕꯤ ꯐꯖꯅ ꯈꯪꯉꯗ꯭ꯔꯥ
ꯎꯝ
ꯑꯗꯨꯅꯦ ꯑꯟ ꯑꯟ
ꯄꯩꯁꯥꯏ ꯋꯥꯗ ꯂꯣꯏꯅ ꯂꯩꯔꯦꯗ ꯍꯧꯔꯛꯄꯗꯤ
ꯄꯩꯁꯥꯢ ꯋꯥꯗ ꯂꯣꯏ ꯂꯩꯔꯦ